ꯍꯜꯂꯣ
ꯍꯜꯂꯣ
ꯅꯨꯡꯉꯥꯏꯔꯤꯕꯣ ꯆꯦ ꯁꯨꯐꯤꯌꯥ
ꯑꯦ ꯀꯝꯗꯧꯔꯤꯕꯣ ꯅꯪꯒꯤ
ꯍꯥꯏꯔꯤꯌꯦ
ꯑꯁ ꯑꯩꯗꯤ ꯉꯔꯥꯡ ꯑꯗꯨꯝ ꯀꯞꯄꯦ
ꯕꯣꯜ ꯉꯝꯗꯕꯩꯔꯣ
ꯍꯣꯏ ꯊꯋꯥꯏ ꯅꯨꯡꯉꯥꯏꯇꯕꯒꯤ ꯀꯞꯄꯦ ꯑꯩ ꯍꯧꯖꯤꯛꯇꯤ ꯀꯞꯇ꯭ꯔꯦ ꯉꯔꯥꯡꯗꯤ ꯀꯞꯄꯦ ꯃꯤꯠꯇ ꯂꯣꯏ ꯀꯣꯝꯃꯦ
ꯁ ꯐꯣꯇꯣ ꯊꯔꯥꯎ ꯍꯥꯏ ꯊꯔꯛꯇꯦ ꯃꯤ ꯇꯔꯦ ꯀꯞꯄꯗ
ꯑꯁ ꯀꯃꯥꯏꯅ ꯐꯣꯇꯣ ꯀꯞꯇꯣꯏꯅꯣ
ꯑꯁꯦꯡꯕꯅꯤ ꯊꯥꯔꯛ ꯍꯥꯏꯔꯒ ꯊꯥꯔꯛꯇꯦ ꯀꯔꯤꯅꯣ ꯈꯪꯗꯦ ꯑꯩ ꯏꯁꯦ ꯇ ꯍꯥꯞꯄꯗꯨꯣ ꯃꯥꯃꯗꯤ ꯀꯞ ꯀꯄꯒꯤ ꯐꯣꯇꯣ ꯊꯥꯔꯦ
ꯑꯩꯕꯨ ꯀꯥꯞꯄꯕꯨ ꯀꯃꯥꯏꯅ ꯅꯪꯉꯣꯅ ꯈꯟꯗꯣꯏꯅꯣ
ꯌꯥꯕꯅꯦ ꯅꯪꯅ ꯊꯥꯅꯤꯡꯗꯕꯩꯅꯦ
ꯀꯥꯏꯗꯒꯤꯅꯣ ꯑꯁ ꯌꯥꯗꯦ ꯑꯩꯅ ꯀꯄ ꯎꯕ ꯍꯥꯏꯗꯤ ꯂꯣꯏꯅ ꯑꯩꯒꯤ ꯐꯖꯕꯁꯦ ꯂꯣꯁ ꯑꯣꯏꯔꯦ
ꯀꯩꯁꯨ ꯇꯧꯔꯦ ꯃꯤꯗꯤ ꯃꯤꯑꯣꯏꯕꯗꯤ ꯀꯞꯄ ꯉꯥꯛꯇꯅꯦ ꯅꯪ ꯅꯥꯊꯟꯗꯔ ꯀꯞꯄꯤꯁꯦ
ꯑꯊꯤꯕ ꯁꯛꯇꯣ ꯌꯦꯡꯍꯟꯅꯤꯡꯗꯕ
ꯅꯁꯛꯀ ꯐꯖꯕꯅꯦ ꯀꯞꯄꯗꯣ ꯌꯥꯝ ꯄꯛꯇꯧ ꯃꯥꯟꯕ ꯀꯞꯄꯁꯨ ꯐꯖꯗꯧ ꯃꯥꯜꯂꯦ ꯀꯞꯄꯁꯨ ꯐꯖꯗꯧ ꯃꯥꯜꯂꯦ ꯑꯗꯨꯏ ꯊꯔꯎ ꯍꯥꯏꯕꯅꯤ
ꯌꯥꯔꯣꯏꯍꯦ
ꯌꯥꯔ ꯀ ꯁꯥꯇꯁꯔ ꯅꯥꯀꯨꯞꯄꯤꯅꯦ ꯎ ꯃꯣꯔꯣꯛ ꯑꯠꯄꯅꯦ ꯀꯒꯥꯥꯎꯅꯦ ꯌꯥꯝ ꯃꯁꯥꯕꯛ ꯍ
ꯉꯁꯍꯩꯗ ꯑꯍꯥꯎꯕ ꯃꯤꯒꯤ ꯌꯥꯝ ꯑꯍꯥꯎꯕ ꯊꯕ ꯌꯥꯝ ꯆꯥꯏꯀꯣ ꯑꯩꯒꯤꯗꯤ ꯅꯤꯡꯁꯤꯡꯕꯤꯗ꯭ꯔꯦꯅꯦꯀꯣ ꯑꯣ
ꯅ ꯧꯁꯦ ꯀꯗꯔ ꯋꯥꯍꯤꯗꯤ
ꯀꯃꯥꯏꯅ ꯀ꯭ꯂꯤꯌꯥꯔ ꯑꯣꯏꯗ꯭ꯣꯏꯅꯣ
ꯍꯧꯖꯤꯛꯇꯤ ꯀꯜꯂꯦ ꯍꯥꯏꯔꯤꯛ ꯀꯟꯕ ꯋꯥꯠꯄ ꯑꯗꯨ ꯉꯔꯥꯡ ꯕꯣꯠ ꯌꯥꯔꯦ ꯌꯥꯔꯦ ꯍꯧꯖꯤꯛꯇꯤ ꯇꯥꯔꯦ ꯐꯖꯅ ꯅꯪ ꯉꯔꯥꯡ ꯕꯣꯔ ꯉꯝꯗꯕꯅꯤꯅ ꯉꯁꯤ ꯑꯌꯨꯛꯁꯤ ꯆꯥꯔꯝꯗꯧ ꯃꯥꯟꯗ꯭ꯔꯦ
ꯆꯥꯗ
ꯆꯥꯛꯦ ꯐꯝ
ꯍꯃꯦ ꯌꯥꯗ ꯑꯦꯁꯥ ꯁꯣꯛꯄ ꯌꯥꯗ ꯀꯞꯄꯁꯨ ꯆꯥꯒꯗꯕꯅꯦ
ꯌꯥꯝ ꯐꯩꯅꯤ ꯑꯗꯨꯃꯥꯏꯅ ꯇꯧꯔꯒꯗꯤ ꯃꯤꯗꯤꯀꯣ ꯀꯞꯄꯗꯤ ꯆꯔꯥ ꯑꯅꯤ ꯑꯍꯨꯝ ꯆꯥꯗꯕ ꯃꯤꯁꯨ ꯂꯩꯌꯦꯅ ꯑꯗꯨ ꯑꯗꯨ ꯅꯪ ꯅꯪ ꯑꯗꯨꯗ ꯅꯪꯁꯨ ꯌꯥꯎꯕ꯭ꯔꯥꯅ
ꯑꯗꯨꯗꯤ ꯌꯥꯎꯗ ꯑꯗꯨ ꯆꯥꯏ ꯆꯥꯛ ꯆꯥꯔꯁꯦ ꯀꯃꯥꯏꯅ ꯍꯤꯡꯒꯅꯤ
ꯎꯝ ꯃꯥꯅꯤ ꯃꯥꯅꯤ ꯁꯇ ꯁꯒꯗ ꯑꯗꯨ
ꯎꯝ ꯏꯇꯃꯦ
ꯉꯔꯥꯡꯗꯣ ꯅꯦꯟꯃꯔ ꯌꯥꯎꯔꯗꯤ ꯑꯩ ꯁꯞꯄꯣꯔꯠ ꯇꯧꯒꯦ ꯇꯧꯕꯅꯦ ꯄ꯭ꯔꯖꯁꯤꯡ ꯑꯗꯨꯗ ꯖꯄꯥꯟ ꯇꯧꯔꯒ ꯑꯃꯨꯛ ꯁꯤꯈꯅꯦ
ꯑꯩꯉꯣꯟꯗ ꯍꯩꯌꯦ ꯑꯗꯨꯝ ꯍꯩꯇꯕ ꯅꯠꯇꯦ ꯑꯗꯣ ꯕꯣꯜꯗꯤ ꯑꯅꯝꯕꯅ ꯕ꯭ꯔꯣꯖꯅ ꯑꯗꯨꯝ ꯄꯥꯏꯀꯣ
ꯐꯗꯤ ꯄꯥꯏ ꯍꯥꯏ
ꯎꯝ
ꯃꯣꯏ ꯖꯄꯥꯟꯒꯤ ꯣꯜ ꯀꯤꯄꯔꯗꯨꯁꯨ ꯐꯖꯩꯒꯦ
ꯂꯩꯌꯦ ꯑꯗꯨꯝ ꯐꯖꯅ
ꯅꯩꯅꯕꯅꯦ ꯑꯗꯨꯒ ꯃꯣꯏꯥꯡ ꯀꯌꯥꯗꯅꯣ ꯀꯦꯕꯗꯤ ꯀꯤꯞꯄꯔꯗꯣ ꯑꯗꯨꯨꯛ ꯑꯥꯔꯖꯦꯟꯇꯤꯅꯥ ꯁꯥꯟꯅꯔꯅꯤ ꯅ ꯑꯔꯖꯦꯟꯇꯤꯅꯥ ꯐ꯭ꯔꯦꯟꯁ ꯅꯠꯇ꯭ꯔꯣ
ꯃꯅꯦꯦ
ꯑꯁ ꯃꯦꯁꯤꯒꯤ ꯃꯦꯁꯤꯒꯤ
ꯃꯥꯥꯡ
ꯑꯗ ꯑꯗ ꯅꯨꯃꯤꯠꯇ ꯃꯦꯁꯤ ꯀꯣꯁ ꯆꯟꯕ꯭ꯔꯥ ꯆꯟꯗꯕ꯭ꯔꯥ ꯌꯦꯡꯉꯁꯤꯒ ꯀꯤꯄꯔꯅꯅꯥ ꯏꯔꯛꯀꯗꯅꯦꯣꯏ ꯀꯦꯄꯔ
ꯌꯦꯡꯕ ꯇꯥꯔꯦꯗꯅ
ꯑꯗꯨ ꯑꯗꯨ ꯅꯃꯤꯗꯤ ꯀꯄ ꯌꯥꯔ ꯆ ꯀꯞ ꯃꯥ ꯃꯤꯁꯤ ꯀꯣ ꯆꯥꯟꯗ ꯀꯅ
ꯑꯩꯁ ꯑꯩ ꯀꯄ ꯑꯗ ꯑꯣ ꯄꯔ ꯂꯩꯥꯏꯕꯔꯤ ꯂꯩꯔꯝꯗ ꯃꯥꯡꯗ꯭ꯔ
ꯉꯔꯥꯡ ꯖꯄꯥꯟ ꯖꯤꯕꯗ ꯅꯪ ꯀꯞꯄ ꯑꯗꯨ ꯑꯗꯨ ꯅꯪ ꯑꯥꯔꯖꯦꯟꯇꯤꯅꯥ ꯍꯥꯟꯅ ꯑꯗꯨ ꯇꯧꯔꯛꯄꯅꯤ ꯂꯁꯗꯤ ꯁꯥ ꯀꯁꯦ ꯁꯔꯒꯎ ꯃꯥꯟꯗꯔꯦ ꯑꯗꯨ ꯀꯔꯦ
ꯆꯥ ꯆꯥꯛꯄꯣ ꯆꯥꯗꯗꯤ
ꯀ ꯆ ꯐꯖ ꯆ ꯁ꯭ꯔ ꯌꯥ ꯍ ꯑꯩ ꯦꯔꯥ ꯀꯥꯔꯛ ꯅꯤ ꯁꯥ ꯎꯝ
ꯑꯗꯨꯅꯦ ꯑꯩꯗꯤ ꯆꯥꯏ ꯍꯥꯏꯕ
ꯑꯗꯣ ꯅꯪꯗꯤ
ꯀꯔꯤ ꯍꯥꯏ ꯀꯩ ꯍꯥꯏ ꯇꯥꯔꯡ
ꯅꯪ ꯅꯪ ꯄꯤ ꯀꯞꯇꯦ
ꯀꯞꯗꯤ ꯀꯃꯥꯏ ꯀ ꯄꯠꯇꯅ ꯎꯝ
ꯉꯝꯗꯦꯅꯦ ꯑꯗꯣ ꯅꯪꯁꯨ ꯖꯄꯥꯟꯒꯤ ꯅꯪꯁꯨ ꯖꯄꯥꯟꯒꯤ ꯀꯩꯅꯣꯅꯦ ꯐꯦꯦ ꯉꯔꯥꯡ ꯅꯪꯁꯨ ꯀꯥꯞꯀꯗꯕꯅꯦ
ꯍꯥꯞ ꯀꯞꯇ ꯀꯗ ꯣꯣꯔꯕꯤ ꯁꯤꯔꯒꯦ ꯀꯃꯥꯏꯥꯡ ꯀꯞꯄꯅ ꯃꯤ ꯄꯪꯀꯞ ꯀꯄꯩ ꯌꯥꯕ꯭ꯔ ꯄꯤ ꯅ ꯄꯤ ꯄꯥꯝꯃꯨꯗꯨꯔꯣ ꯃꯔꯔꯝ ꯆꯥꯗꯅ ꯊꯣꯛꯄꯗ ꯄꯥꯝꯃꯨꯗ꯭ꯔꯕ
ꯀꯩꯗꯧꯕꯒꯦ ꯑꯦ
ꯎ
ꯄ ꯃꯨꯔ ꯄꯤꯗꯒꯗ ꯑꯗꯨꯗ ꯍꯥꯏꯕꯗꯤ ꯃꯣꯏ ꯖꯄꯥꯟꯒꯤ ꯏꯁꯄꯝꯗꯤ ꯄꯃꯒ ꯂꯥꯁ ꯑꯅ ꯃꯣꯏꯅ ꯁꯥꯡꯈꯤꯕꯗꯣ ꯂꯥꯁ ꯑꯣꯔ ꯅꯠꯇ ꯂꯥꯁ ꯆꯀꯦ ꯅꯅꯦ ꯆꯠꯅꯤꯈꯤꯕꯗ
ꯃꯥꯅꯦ ꯑꯁ ꯅꯨꯡꯉꯥꯏꯇꯕꯁꯤꯗꯤ ꯑꯩꯗꯤ
ꯗ꯭ꯔꯣ ꯆꯂꯒ ꯗ꯭ꯔꯣ ꯆꯠꯂꯒ ꯄꯦꯅꯥꯜꯇꯤꯒꯨꯝꯕ ꯇꯧꯒꯗ꯭ꯔꯅ ꯈꯜꯂꯤꯉꯗꯤ
ꯑꯗꯨꯅꯦ ꯑꯩꯗꯤ ꯗ꯭ꯔꯣ ꯆꯠꯈ꯭ꯔꯅꯤ ꯗ꯭ꯔꯣ ꯆꯠꯈ꯭ꯔꯅꯦꯅ ꯈꯜꯂ ꯑꯩꯗꯤ ꯑ ꯑꯣꯏꯔꯣ ꯑꯣꯏꯔꯣ ꯕ꯭ꯔꯖꯁꯨ ꯑꯣꯏꯔꯣ ꯗ꯭ꯔꯣ ꯆꯠꯈꯅꯤ ꯀꯥꯏ ꯍꯥꯏꯔ ꯂꯩꯔꯦꯗꯨꯒ ꯂꯥꯁꯣꯔ ꯣ ꯑꯃ ꯆ ꯑꯩꯁꯦ ꯑꯁ ꯁꯥꯎꯅꯤꯡꯉꯉꯁꯤꯗꯤ
ꯗ꯭ꯔꯣ ꯆꯠꯂꯗꯤ ꯖꯄꯥꯟꯒꯤ ꯆꯥꯟꯁ ꯂꯩꯕꯅꯤ ꯍꯥꯏꯗꯤ ꯖꯄꯥꯟꯒꯤ ꯀꯤꯞꯄꯔꯗ ꯊꯥꯖꯩ
ꯐꯖꯩ ꯎꯝ ꯍꯥꯏꯌꯦꯀꯣ ꯑꯗꯨꯝ
ꯍꯑ ꯑꯩꯒꯨꯝꯅ ꯍꯩꯌꯦ ꯀꯤꯄꯔꯗꯣ
ꯑꯩꯅ ꯁꯨꯝ ꯌꯦꯡꯕꯗ ꯃꯥꯗ ꯖꯄꯥꯟꯒ ꯖꯄꯥꯟꯒ ꯃꯤꯒ ꯃꯥꯟꯅꯗꯕꯅꯤ
ꯐꯅꯤ ꯃꯤꯗꯣ ꯃꯣꯏꯅꯞ ꯃꯥꯟꯅ ꯅꯠꯇ꯭ꯔꯒ ꯃꯁ ꯃꯤꯁꯦ ꯃꯥ ꯑꯣꯏꯣꯏꯂ ꯁꯤꯅꯦ ꯑꯗꯨꯗ ꯃꯥ ꯃꯤꯡꯗꯤ ꯖꯄꯥꯟꯒꯤ ꯃꯤꯡꯅꯤ ꯁꯨꯖꯨꯀꯤꯑꯅ ꯊꯥ ꯁꯨꯖꯨꯀꯤ ꯀꯝꯄꯅꯤꯅꯦ ꯃꯔꯔꯨꯇꯤ ꯁꯨꯖꯨꯀꯤ
ꯑ ꯁꯨꯖꯨꯀꯤ ꯁꯨꯖꯨꯀꯨ ꯂꯣꯏꯔꯤꯦ ꯃꯣꯏ ꯃꯤꯡꯁꯨ ꯆꯥ ꯆ ꯀꯨ ꯍꯜꯂꯛꯇꯦꯨ ꯒꯦꯝ ꯁꯥꯟꯅꯕꯒꯤ ꯂꯩꯗꯥꯏꯅꯦ ꯃꯃꯤꯡ ꯑꯃ
ꯂꯩꯕꯅꯦ ꯍꯥꯟꯅ ꯑꯩ ꯑꯩꯒ ꯍꯥꯟꯅ ꯇꯥꯕꯒ ꯇ ꯁꯨꯔꯖꯨ ꯀꯍ
ꯑꯁ ꯃꯣꯏ ꯆꯠꯈ꯭ꯔꯕ ꯃꯥꯜꯂꯦꯀꯣ
ꯃꯩꯔꯣꯡ
ꯅꯠꯇꯦ ꯑꯩꯅ ꯍꯥꯏꯕꯗꯤ ꯖꯄꯥꯟꯁꯤꯡꯗꯣ ꯆꯠꯈ꯭ꯔꯕ ꯃꯥꯜꯂꯦꯕ
ꯁꯂꯥꯝꯅꯤ ꯁꯤꯔꯕꯅꯤꯅ ꯀꯩꯗꯧꯔꯨꯅꯤ ꯍꯣꯏ ꯆꯠꯇ꯭ꯔꯁꯨ ꯀꯩꯅꯣ ꯇꯧꯔꯝꯗꯧ ꯃꯥꯜꯂꯦ ꯏꯁꯇꯦꯗꯤꯝꯒ ꯃꯣꯔ ꯄꯁꯤꯡꯁꯤꯡꯗ ꯁꯤꯗꯣꯛ ꯆꯠꯄ ꯑꯗꯨꯒꯨꯝꯕ ꯇꯧꯔꯝꯒꯅꯤ ꯉꯁꯤ ꯍꯌꯦꯡꯅ ꯉ ꯀꯥꯡꯥꯡꯥ ꯃꯣꯏꯁꯤꯗꯤ ꯍꯧꯖꯤꯛ ꯅꯨꯡꯗꯥꯡ ꯑꯣꯏꯔꯝꯒꯅꯤꯀꯣ
ꯑꯣꯏꯔꯝꯒꯅꯤ
ꯅꯨꯡꯉꯥꯏꯇꯦ ꯐꯦꯟꯅ ꯑꯃꯗ ꯎꯕ꯭ꯔꯥ ꯃꯣꯏ ꯕ꯭ꯔꯥꯖꯤꯜ ꯐꯦꯟꯁꯀꯤ ꯃꯔꯛꯇ ꯖꯄꯥꯟ ꯐ꯭ꯔꯦꯟꯁ ꯑꯃꯈꯛꯇꯪ ꯂꯩꯍꯧꯔ ꯂꯥꯎꯔꯒ ꯂꯩꯕꯗꯣ
ꯀꯀꯤ ꯇꯨ
ꯑ ꯑꯗ ꯑꯗꯨ ꯁꯣꯖꯔꯦꯔꯦꯁ ꯂꯕꯅꯦ ꯃꯥꯗ
ꯍ
ꯎꯝ
ꯎ
ꯣꯏ ꯃꯥꯒꯤ ꯅꯣꯡꯁꯨ ꯅꯣꯡꯅꯤ ꯃꯁꯤ
ꯃꯥꯥꯟꯅ ꯊꯥꯒꯠꯄꯅꯦ ꯑꯃꯨꯛꯀ ꯑꯩꯕꯨ ꯦꯔ ꯆꯠꯍꯟꯕꯤꯒꯅꯨꯅ
ꯑꯣ
ꯑꯗꯨꯗ ꯍꯦꯟꯅ ꯂꯥꯏ ꯃꯌꯥꯝ ꯌꯥꯎꯉꯦ
ꯀꯦꯃꯦꯔꯥꯁꯨ ꯇꯥꯟꯖꯥꯗꯅꯦ ꯗ ꯂꯥꯛꯄꯗ
ꯇꯥꯝ ꯆꯗ꯭ꯔ ꯃꯥ ꯑꯦꯛꯇꯤꯡ ꯔ
ꯑꯗꯨꯒ ꯏꯁꯇꯥꯗꯤꯌꯝ ꯃꯅꯨꯡꯗ ꯊꯣꯛꯂꯛꯑꯒ ꯀꯩꯅꯣ ꯇꯧꯕꯗꯣ ꯖꯄꯥꯟꯒꯤ ꯐꯨꯔꯤꯠ ꯂꯧꯊꯣꯛꯂꯒ ꯕ꯭ꯔꯥꯖꯤꯜꯒꯤ ꯑꯃꯨꯛ ꯍꯥꯞꯄꯜ ꯎꯕ꯭ꯔꯥ
ꯈꯪꯗꯦ
ꯃꯣꯏ ꯏꯁꯄꯤꯠꯀ ꯑꯦꯟꯖꯣꯏ ꯇꯧꯔꯝꯃꯤꯟꯅꯅ ꯚꯤꯗꯤꯑꯣ ꯑꯃ ꯂꯩꯕꯅꯤ ꯃꯥ ꯀꯞꯦ ꯃꯔꯖꯦ ꯐꯔꯦꯁꯨ
ꯅꯅꯨꯡꯉꯥꯏ ꯇꯥ ꯑꯁ ꯃꯣꯏ ꯆꯧ ꯀꯥꯟꯅꯗꯤ ꯍꯟꯥꯟ ꯆ
ꯎꯝꯣꯏ ꯣ ꯅꯨꯡꯉꯥꯏꯇꯦ ꯀꯥꯟꯗ ꯃꯣꯏꯗꯤ ꯖꯄꯥꯟ ꯃꯁꯦꯜꯁꯨ ꯑꯣꯏ ꯊꯋꯥꯏꯗ ꯌꯥꯝ ꯅꯨꯡꯉꯥꯏꯔ ꯃꯣꯏꯅꯤ
ꯅꯨꯡꯉꯥꯏꯔ ꯃꯂꯣ ꯍ ꯑꯗꯨ ꯑꯣꯏꯔꯁꯨ ꯐꯔꯦ ꯑꯗꯨ ꯀꯔꯤꯌꯥꯗꯤ ꯂꯩꯍꯧꯈ꯭ꯔꯕ ꯀꯩꯅꯣ
ꯑꯗꯨꯇꯥꯔꯗꯤ ꯍꯟꯗꯛꯁꯦ ꯐꯤꯆꯔꯁꯦ ꯐꯖꯅ ꯌꯦ ꯂꯩꯍꯧꯈ꯭ꯔ ꯃꯥꯜꯂꯦ ꯑꯦ ꯂꯩꯍꯧꯗꯕ ꯃꯥꯜꯂꯦꯗ ꯂꯩꯔꯝꯒꯅꯤ
ꯂꯩꯌꯦꯦ ꯍꯥꯏꯅꯏꯅꯦ
ꯂꯩ ꯑꯃ ꯂꯩꯔꯝꯕꯅꯤ ꯍꯣꯏ ꯁ ꯁꯄꯔꯤꯌꯥ ꯑꯗꯨ ꯑꯦꯁꯤ ꯗꯦꯁꯤ ꯑꯅꯤ ꯈꯪꯉꯅꯕ ꯆꯜꯂꯤꯁꯦ ꯑꯗꯨꯒ ꯉꯔꯥꯡꯒꯤ ꯏꯁꯇꯦꯗꯤꯌꯝꯗ ꯕ꯭ꯔꯖꯦ ꯐꯦ ꯌꯥꯝꯃꯤꯃꯦ ꯃ ꯐꯦꯟꯁ ꯀꯦꯃꯦꯔꯥ ꯎꯠꯄꯊꯗꯤ ꯍꯥꯡ ꯏꯂ ꯏꯗꯣ ꯌꯦꯂꯣ ꯀꯂꯔ
ꯎꯝ
ꯑꯗꯅ ꯁꯅ ꯍꯪꯒꯥꯝꯒꯤ ꯏꯪꯈꯣꯜ ꯃꯥꯜꯂꯦ
ꯐꯖꯩꯀꯣ ꯂꯪ ꯇ꯭ꯔꯛ ꯂꯪꯉꯒ
ꯃꯟꯇꯔꯤꯦꯜ ꯂꯒꯥ ꯐ ꯑꯗꯨꯗ ꯍꯦꯟꯅ ꯀꯣ ꯐꯖꯩ ꯀꯥꯁꯇ ꯐꯝꯕꯗꯤ ꯀꯩꯅꯣ ꯐꯣꯇꯨꯀꯒꯤ ꯔꯦꯠ ꯀꯂꯔ ꯉꯥ ꯑꯣꯏꯕꯗꯣ
ꯗꯁꯦ ꯐꯖꯜ
ꯑꯩꯁꯨ ꯌꯦꯡꯕ ꯆꯠꯅꯤꯡꯉꯦ
ꯇꯁꯔꯣ
ꯆꯠꯁꯦ ꯋꯥꯏꯔꯣ